ꯍꯨꯝ ꯑꯃ ꯅꯪ ꯑꯆꯤꯛꯄꯃ ꯎꯝ
ꯆꯤꯛꯄ ꯂꯝꯍꯥꯡ ꯑꯃꯥ ꯋꯥꯠꯂꯧꯋꯦ ꯑꯩꯒꯤ ꯊꯣꯏꯕꯤ ꯊꯣꯏꯕꯤ ꯋꯥꯠꯂꯧꯔ‌ꯦ
ꯑꯝ ꯏꯪꯅ ꯁꯤꯗ ꯀꯦꯌꯥꯔ ꯇꯦꯀꯔ ꯑꯣꯏꯔ ꯂꯩꯔꯁꯤꯔ ꯈꯡꯗꯦ
ꯂꯩꯌꯣ ꯁꯥꯔꯤ ꯁꯥꯔꯒꯥ
ꯑꯩꯈꯣꯏꯅ ꯅꯨꯡꯁꯤꯅꯗꯦ ꯁꯨꯃꯥꯏꯅ ꯑꯩꯉꯣꯟꯗꯥ ꯑꯃꯨꯛ ꯅꯨꯡꯁꯤꯔꯣꯏꯗꯣꯏꯅꯦꯕꯀꯣ
ꯑꯣ ꯁꯤꯗ ꯂꯩꯕꯁꯤꯗꯤ ꯅꯨꯡꯉꯥꯏꯔꯝꯒꯥꯅꯤꯗꯥ ꯀꯔꯤꯝꯇꯁꯨ ꯇꯧꯕ ꯅꯠꯇꯦ ꯆꯥꯛꯀꯤ ꯅꯨꯡꯒꯤ ꯈꯔ ꯆꯦꯟꯊꯧ ꯆꯦꯁꯤꯟ ꯐꯤꯁ ꯈꯣꯝꯀꯠ ꯂꯣꯏꯔꯦꯗꯥ ꯁꯤꯃ ꯋꯥꯠꯂꯦꯅ ꯌꯦꯡꯁꯤꯟꯕꯤꯕꯁꯨ ꯅꯠꯇꯦ
ꯅꯨꯡꯉꯥꯏꯔꯝꯅꯤ ꯑꯗꯨ ꯍꯣꯏ
ꯅꯪꯅꯒꯥ ꯋꯥꯔꯗꯦꯟ ꯑꯣꯏꯔꯗꯤ ꯂꯩꯅꯤꯡ ꯖꯥꯒꯥ ꯂꯩꯌꯣꯅ ꯅꯪꯃꯛꯁꯨ ꯂꯩꯔꯤ ꯅꯠꯇ꯭ꯔꯥ
ꯀꯨꯁꯤ ꯇꯧ ꯅꯅꯤꯡ ꯇꯧ ꯏꯅꯤꯡ ꯇꯩꯔꯤꯅꯦ ꯍ‌ꯣꯁꯇ‌ꯦꯜ ꯑꯇꯣꯞ ꯕꯦꯛ ꯌꯣꯝ ꯆꯠꯈ꯭ꯔꯥꯁꯦꯔ
ꯅꯥꯏ ꯅꯣꯏ ꯂꯩꯔꯨꯔꯖꯤꯔ
ꯐꯖꯕ꯭ꯔꯣ
ꯐꯖꯩꯩꯅ
ꯑꯍꯟꯕꯗ‌ꯣ
ꯎꯝ
ꯌꯥꯏꯅꯦ ꯊꯣꯂꯛꯄ ꯅꯨꯡꯉꯥꯏꯔꯣꯏꯍꯦ
ꯂꯥꯞꯇꯤ ꯂꯥꯞꯃꯜꯂꯦ
ꯈꯪꯗꯦꯗ ꯄꯨꯟꯁꯤꯁꯦ ꯁꯨꯝ ꯇꯧꯔꯛꯀꯅꯤ ꯈꯜꯂꯨꯗꯦ
ꯑꯩꯈꯣꯏ ꯃꯥꯒ ꯑꯩꯈꯣꯏ ꯕꯥꯒ ꯁꯤꯅ ꯌꯦꯛ__ ꯑꯦ ꯕꯤ ꯁꯤ ꯍꯩꯍꯜꯂꯨꯕꯗꯩ ꯃꯊꯪ ꯃꯊꯪ ꯑꯆꯧ ꯇꯥꯟꯕꯗꯗꯤ ꯉꯁꯤ ꯁꯤ ꯄꯤꯕꯝ ꯌꯧꯔꯛꯏꯁꯦ__
ꯈꯪꯒꯦꯗ ꯑꯦ ꯕꯤ ꯁꯤ ꯈꯛ ꯇꯝꯃꯣꯅꯗꯤ ꯍꯥꯏꯔꯛꯈꯤꯕꯅꯤ ꯅꯍꯥꯟꯋꯥꯏꯗꯤ
ꯍꯣꯏ ꯑꯗꯨꯇꯤ__ ꯍꯧꯖꯤꯛꯇꯤ ꯇꯝꯁꯤꯜꯂꯨꯔꯗ ꯃꯊꯪ ꯃꯊꯪ ꯌꯧꯕꯗ ꯁꯤ ꯁꯤ ꯇꯥꯟ ꯂꯥꯛꯄꯅꯦ
ꯇ꯭ꯔꯦꯅꯤꯡ ꯃꯆꯥ ꯑꯝꯒꯨꯝꯕ ꯆꯠꯂꯝꯃꯁꯨ ꯁꯤ ꯌꯧꯅꯗꯤ ꯇꯝꯃꯛꯑꯣꯏꯀꯣ ꯊꯕꯛ ꯇꯧꯔꯝꯃꯅꯤꯀꯣ
ꯎꯝ ꯍꯧꯖꯤꯛ ꯋꯥꯏꯗ ꯈꯪꯉꯦ
ꯇ꯭ꯔꯦꯅꯤꯡ ꯃꯆꯥ ꯑꯃꯒꯨꯝꯕ ꯆꯠꯂꯝꯃꯁꯨꯅꯦ ꯑꯁꯤ ꯌꯧꯅꯗꯤ ꯇꯝꯃꯛ ꯑꯣꯏꯌꯦꯕ ꯊꯕꯛ ꯇꯧꯔꯝꯃꯅꯦꯕ
ꯍꯣꯏ ꯍꯧꯖꯤꯛꯋꯥꯏꯗ ꯑꯗꯨꯃꯥꯏꯅ ꯈꯜꯂꯛ ꯑꯦ
ꯈꯜꯍꯩꯗꯦ ꯑꯩꯈꯣꯏꯁꯨ ꯂꯝꯕꯤ ꯑꯃꯗꯤ ꯂꯩꯔꯝꯒꯅꯤꯅ
ꯂꯝꯕꯤꯒꯤ ꯂꯝꯕꯤ ꯉꯥꯛꯇꯅꯤ ꯀꯩꯅꯣ ꯆꯠꯄ ꯌꯥꯗꯦꯅ ꯊꯤꯉꯛꯄ ꯈꯛꯇꯪꯅꯦ ꯂꯝꯕꯤꯒꯤ ꯂꯝꯕꯤ ꯉꯥꯛꯇꯅꯤ ꯁꯣꯂꯣꯟꯕ ꯂꯝꯕꯤ
ꯌꯥꯗꯦ ꯑꯗꯨ ꯑꯩ ꯁꯥꯎꯒꯦ ꯇꯧꯋꯦ
ꯍꯥꯡꯅꯕ ꯍꯣꯠꯅꯕꯗ ꯋꯥꯔꯕ ꯂꯝꯕꯤ ꯉꯥꯛꯇ
ꯁꯣ ꯊꯨꯒꯥꯏꯕ ꯇꯥꯔꯦꯗꯅ ꯍꯧꯖꯤꯛ
ꯀꯦꯇꯨꯀꯤꯒꯤ ꯏꯇꯤꯛ ꯈꯪꯍꯟꯒꯦ
ꯎꯝꯍ ꯌꯦꯡꯅꯤꯡꯗꯤꯌꯦ ꯃꯤꯠ ꯌꯥꯝ ꯅꯥꯏꯌꯦ
ꯏꯕꯥꯅꯤꯁꯦ ꯅꯣꯡꯃ ꯐꯥꯔꯕ ꯑꯗꯨꯗꯨꯒ ꯂꯥꯎ ꯂꯥꯎ ꯂꯥꯎꯑꯣ ꯅꯌꯨꯝ ꯆꯠꯂꯨ ꯂꯥꯎ ꯅꯌꯨꯝ ꯆꯠꯂꯨ ꯂꯥꯎ ꯀꯥꯏꯅ ꯑꯗꯨꯒ__ ꯑꯩꯈꯣꯏꯒꯤ ꯑꯩꯈꯣꯏ ꯁꯦꯀ꯭ꯌꯨꯔꯤꯇꯤꯗꯨꯗ ꯅꯣꯏ ꯑꯉꯥꯡꯖꯦ ꯁꯦꯟꯅꯧ ꯀꯥꯟ ꯁꯤꯂꯕ__
ꯅꯉꯛꯁꯝ ꯄꯥꯏꯔꯒ ꯏꯟꯁꯤꯟꯂꯝꯃꯕ
ꯑꯩꯈꯣꯏ ꯗꯗꯥꯅ ꯉꯥ ꯉꯥ ꯐꯣꯇꯣ ꯀꯥꯞꯕ ꯊꯥꯖꯤꯜꯂꯦꯕ ꯍꯥꯏꯕ ꯎꯁꯤ__ ꯎꯁꯤꯠ ꯊꯑꯣꯏꯗꯕꯩ ꯆꯥꯡꯁꯦ ꯑꯩꯅ ꯉꯥ ꯊꯤꯜꯂꯛꯑꯣ ꯍꯥꯏꯔꯒꯦ
ꯅꯨꯡꯁꯤꯕ ꯑꯌꯥꯝꯕꯅ ꯌꯥꯝ ꯇꯧꯔꯝꯃꯕ ꯑꯗꯨꯃꯥꯏꯅ ꯇꯧꯔꯛꯑꯕ
ꯑꯕꯨꯡꯉ ꯏꯕꯨꯡ ꯍꯥꯏꯌꯣ ꯏꯕꯦꯝꯃ ꯂꯋꯥꯏ ꯅꯨꯨꯄꯤ ꯏꯌꯥꯝꯕ ꯅꯠꯇꯦ
ꯑꯗꯨꯨꯝꯕ ꯋꯥꯉꯥꯡ ꯁꯉꯥꯡꯗꯣ ꯉꯥꯡꯒꯅꯤ ꯍꯥꯏꯕ ꯅꯠꯇ꯭ꯔꯣ ꯅꯪ ꯄꯩꯁꯥ ꯄꯥꯝꯗꯕ꯭ꯔꯣ
ꯏꯕꯨꯡ ꯍꯥꯏꯌꯣꯕ ꯏꯕꯨꯡ ꯅꯨꯄꯤ ꯍꯥꯏꯁꯦ ꯏꯕꯨꯡ ꯁꯤꯖꯤꯟꯅꯒꯗꯕꯅꯤ
ꯅꯨꯡꯁꯤꯕ ꯍꯨꯅꯤ ꯍꯨꯅꯤ
ꯏꯁꯩ ꯁꯛꯀꯅꯣ ꯍꯥꯏꯕꯗꯣ ꯏꯁꯩ ꯁꯛꯀꯅꯣ ꯍꯥꯏꯕꯗꯣ
ꯁꯛꯇꯔꯦ ꯑꯩ ꯁꯣꯔꯤ
ꯄꯩꯁꯥ ꯀꯥꯞꯄꯝꯃꯣ ꯄꯩꯁꯥ ꯀꯥꯞꯄꯝꯃꯣ
ꯑꯗꯨꯃꯥꯏꯟ ꯇꯧꯒꯅꯣ ꯍꯥꯏꯕ ꯅꯠꯇ꯭ꯔꯣꯅ ꯑꯩꯅ
ꯅꯠꯇꯤꯌꯦ ꯄꯩꯁꯥꯗꯣ ꯖꯤꯄꯦꯗꯅꯦ ꯇꯨꯍꯟꯗ꯭ꯔꯦꯠꯗ ꯍꯥꯏꯔ ꯏꯔ ꯊꯥꯔꯛꯏꯕ
ꯂꯤꯁꯤꯡ ꯌꯥꯡꯈꯩꯇ ꯊꯥꯔꯛ ꯑꯣꯌꯣ ꯑꯗꯨꯗꯤ ꯈꯪꯗꯦꯗ ꯅꯣꯏ ꯑꯗꯨꯅ ꯀꯝꯗꯧꯕꯅꯣ ꯈꯣꯏ ꯕꯣꯛꯅ ꯀꯝꯗꯧꯕꯅꯣ
ꯑꯩꯈꯣꯏꯗꯤ ꯄꯣꯛꯃꯤꯟꯅꯗꯕ ꯑꯣꯏꯔꯁꯨ ꯅꯨꯡꯁꯤ
ꯅꯣꯡꯃꯇꯁꯨ ꯄꯩꯁꯥ ꯄꯤꯕꯤꯗꯦ
ꯐꯦꯛ ꯃꯆꯟ ꯅꯨꯨꯄꯤ ꯑꯣꯔꯤ ꯅꯠꯂꯝꯃꯔꯣꯏ ꯐꯦꯛ ꯑꯣꯏꯔꯝꯃꯅꯤ
ꯑꯩꯒꯤ ꯏꯔꯥꯜꯁꯤ ꯀꯔꯤꯅꯣ
ꯈꯪꯗꯦ ꯆꯤꯂꯔꯒ ꯀꯗꯩꯗꯧꯔꯤꯕ ꯀꯔ ꯃꯥꯏꯀꯩꯒ ꯄꯨꯒꯗꯣꯔꯤꯕꯣ
ꯍꯝ
ꯏ ꯂꯣꯏꯔ ꯌꯨ ꯄꯤ ꯑꯦꯁ ꯁꯤ ꯊꯥꯔꯛꯑꯅꯤ ꯀꯣ
ꯅꯣꯏꯗꯣꯏꯁꯨ ꯊꯥꯎꯕꯦꯝꯃ ꯑꯗꯨꯗꯤ
ꯌꯥꯗꯦ ꯇꯧ ꯍꯩꯗꯦ ꯂꯥꯏ ꯁꯥ
ꯁ ꯀꯊ ꯇ ꯈꯉ ꯀꯊ ꯇꯔꯣ
ꯇꯧꯅꯤꯅ ꯑꯩꯁꯨꯀ ꯃꯥꯏ ꯃꯥꯁꯇꯔꯁꯤꯅ ꯀꯩꯗꯧꯗꯣꯔꯤꯒꯦ ꯊꯕꯛ ꯐꯪꯉꯕꯗꯣ ꯄꯥꯔꯃꯤꯉꯦꯗ ꯇꯥꯛꯑꯣ ꯍꯥꯏꯔꯤ
ꯑꯗꯣ ꯊꯕꯛ ꯐꯪꯉꯁꯨ ꯇꯦꯛꯛꯇꯦꯛ ꯇꯦꯛꯇꯤ ꯂꯣꯏꯗꯤ ꯂꯣꯏꯁꯤꯟꯅꯤꯡꯉꯦ ꯇꯥꯃꯣꯣ
ꯆꯍꯤ ꯑꯃꯈꯛꯇ ꯉꯥꯏꯔꯦꯒꯗꯨꯔꯥ ꯈꯪꯗꯤ ꯈꯪꯍꯧꯔꯣꯏꯔꯦ ꯊꯛꯃꯤꯟꯅꯩ ꯍꯨꯎꯗꯤ ꯑꯩ ꯈꯣꯏ ꯑꯅꯤ ꯆꯩꯅꯥꯗꯤ ꯐꯪꯍꯧꯋꯤ ꯏꯊ ꯅꯇ ꯆꯠꯃꯤꯟꯅꯩ ꯂꯝꯕꯤꯗꯤ ꯑꯩꯈꯣꯏ ꯑꯅꯤ ꯊꯅꯃꯤ ꯇꯤꯡꯈꯪꯒꯤ ꯂꯝꯕꯤꯁꯤꯗ
ꯑꯩꯗꯤꯦ ꯌꯥꯝ ꯊꯤꯅ ꯀꯥꯉꯅꯣ ꯋꯥꯅꯤꯗ ꯄꯩꯁꯥꯗꯣ ꯀꯥꯞꯇꯣ ꯀꯥꯞꯄꯧꯗꯕꯗ ꯂꯨꯄꯥ ꯆꯅꯤꯈꯛꯗ ꯁꯥꯔꯛꯄ ꯅꯨꯡꯉꯥꯏ ꯅꯨꯡꯉꯥꯏꯅꯤ ꯁꯤꯅꯤ
ꯅꯅꯨꯡꯉ ꯍꯜꯂꯣ ꯅꯅꯨꯡꯉ ꯍꯜꯂꯣ
ꯑ ꯌꯥꯝ ꯄꯦꯟꯗꯦ
ꯑꯩ ꯄꯦꯟꯗꯦ ꯑꯩ ꯄꯦꯟꯗꯦ ꯑꯩ ꯄꯦꯟꯗꯦ
ꯑꯩ ꯄ
ꯑꯩ ꯄꯦꯟꯗꯦ ꯑꯩ ꯄꯦꯟꯗꯦ ꯑꯩ ꯄꯦꯟꯗꯦ
ꯑꯩꯈꯣꯏ ꯍꯣꯁꯇꯦꯜꯁꯦ ꯃꯩ ꯊꯥꯟꯗꯕ ꯌꯥꯎꯏꯅꯦ ꯃꯤ ꯂꯩ ꯇꯥꯕ ꯃꯥꯜꯦ ꯊꯥꯦ
ꯅꯣꯏꯒꯤ ꯍꯣꯁꯇꯦꯜ ꯃꯤ ꯌꯥꯝ ꯂꯩꯇꯕꯅꯤ ꯌꯥꯝ ꯂꯩꯇꯕꯅꯤ ꯌꯥꯝ ꯂꯩꯇꯕꯅꯤ
ꯃꯤ ꯌꯥꯝ ꯂꯩꯇꯗ ꯏꯃ ꯀꯥꯗꯤ ꯍꯥꯡꯗꯦꯉꯣ ꯃꯊꯛꯀ ꯇꯥꯏꯗ ꯀꯥ ꯑꯝꯇ ꯍꯥꯡꯗꯕꯩꯅꯦ ꯑꯩ
ꯅꯪꯅ ꯌꯕꯗꯨꯅ ꯂꯩꯇꯔꯤꯕꯒꯤ ꯍꯧꯖꯤꯛꯇꯤ ꯂꯣꯏꯁꯤꯟꯅꯔꯛꯄꯒꯤ ꯆꯠꯈ꯭ꯔꯕꯁꯨ ꯌꯥꯎꯈ꯭ꯔꯕ ꯌꯥꯎꯈ꯭ꯔꯕ ꯌꯥꯎ
ꯀꯥꯡꯉꯧꯁꯤꯔꯈꯣꯏ ꯃꯃꯥꯡꯉꯏꯗ ꯆꯂꯦ ꯀꯩꯀꯥ ꯆꯠꯄꯗ ꯑꯩ ꯀꯥꯗꯅ ꯅꯪꯒꯤ ꯅꯨꯡꯉꯥꯏꯕ
ꯅꯪ ꯀꯥ ꯊꯥꯟꯕ꯭ꯔ ꯎꯁꯨ ꯎꯔꯝꯃꯣ ꯎꯝ
ꯑꯩ ꯀꯥ ꯊꯥꯜꯂꯗꯤ ꯃꯍꯥꯛꯀꯤ ꯀꯤꯅꯤꯡꯉꯥꯏ ꯃꯆꯥ ꯑꯣꯏꯔꯦꯑꯦ
ꯅꯪ ꯆꯥꯛꯂꯝꯃꯒꯗ꯭ꯔꯥ ꯍꯣꯔꯦꯟ ꯆꯠ ꯄꯇꯥ ꯁꯦꯝꯃ ꯆꯥꯔꯣ
ꯌꯥꯅꯤ ꯆꯥ ꯂꯣꯜꯂ ꯊꯛꯀꯦꯁꯦ
ꯆꯤꯆꯦꯅ ꯀꯩꯅꯣ ꯎꯝ ꯊꯕꯤ ꯀꯩ ꯀꯩ ꯃꯤꯛꯁ ꯇꯧꯕꯤꯔꯣꯗꯧꯔ ꯆꯥꯁꯦ ꯍꯥꯏꯕꯅꯤ
ꯎꯝ
ꯆꯥꯔꯣ ꯆꯥꯗ ꯅꯠꯇꯅ ꯂꯩꯔꯣ ꯅ ꯄꯨꯟꯁꯤꯗꯣ
ꯑꯩꯅ ꯆꯥꯔꯦ ꯈꯨꯗꯤꯡꯒꯤꯅ ꯅꯪꯗꯤꯦ ꯑꯗꯨꯝ ꯌꯥꯎꯋꯦ
ꯃꯣꯏ ꯇꯥꯕꯅꯤ ꯂꯩꯗꯗꯤ
ꯎꯝ
ꯐꯔꯦ ꯀꯩꯅꯣ ꯄꯩꯁꯥꯁꯨ ꯂꯣꯏꯁꯤꯜꯂꯦ ꯁꯤ ꯂꯣꯏꯕꯗ ꯑꯗꯨꯝ ꯂꯣꯏꯔꯦ
ꯃꯊꯥꯕꯨ ꯁꯥꯏ
ꯁꯥꯒꯅꯨ ꯅꯪꯅ ꯃꯊꯥ ꯁꯥꯕ ꯄꯛꯆꯗꯦ
ꯎꯝ
ꯅꯪꯗꯤ ꯅꯣꯛꯑꯒꯛꯇ ꯂꯩꯒꯗꯕꯅꯦ ꯅꯪꯅ ꯃꯊꯥ ꯁꯥꯥꯕ ꯄꯣꯛꯆꯕꯤ ꯑꯩꯒꯤ ꯋꯥꯁꯤ ꯅꯉꯣꯟꯗ ꯈꯥꯏꯕ ꯑꯣꯏꯅ ꯊꯣꯛꯑꯕꯣ ꯎꯝ ꯍꯜꯂꯨ ꯅꯆꯤꯟꯗꯨꯅ
ꯑꯗꯩꯗꯤ ꯁꯦꯟꯗꯜ ꯂꯪꯉꯛꯇꯣꯏꯅꯤ ꯅꯌꯥꯗ ꯌꯧꯅꯣ
ꯑꯗꯨꯒꯨꯝꯕ ꯋꯥꯉꯥꯡ ꯁꯉꯥꯡꯗꯣ ꯉꯥꯡꯒꯅꯣ ꯍꯥꯏꯕ ꯅꯠꯇ꯭ꯔꯣ ꯑꯩꯅ
ꯎꯝ ꯀꯁ
ꯑꯗꯨꯏꯗ ꯊꯔꯣ ꯊꯝꯕꯥꯜꯗꯅ ꯑꯃꯨꯛ ꯑꯣꯟꯖꯔꯛꯁꯅꯤ
ꯄꯩꯁꯥꯥꯁꯦ ꯉꯁꯤ ꯑꯦ ꯀꯥꯄꯣꯛꯆꯕ ꯍꯌꯦꯡ ꯅꯣꯡꯉꯥꯂ ꯂ ꯄ ꯆꯪ ꯀꯥꯄ ꯍꯥꯏꯅꯦꯕ
ꯂꯩꯅ ꯂꯩꯅ ꯁꯥꯔꯨ ꯖꯒꯣꯏ
ꯅꯪ ꯑꯗꯨꯒꯤ ꯍꯣꯡꯃ ꯑꯗꯨꯏꯅꯤ ꯑꯗꯨꯒꯤ ꯀꯩꯅꯣꯗꯣ ꯃꯃꯤꯡ ꯀꯩꯕ
ꯀꯧꯂꯥꯂꯥ ꯀꯥꯎꯈ꯭ꯔꯦ ꯀꯥꯎꯈ꯭ꯔꯦꯅꯦ ꯑꯗꯨ ꯁꯒꯣꯜ ꯅꯨꯄꯥꯗꯣ
ꯅꯄꯥꯕꯥꯗꯥꯕꯅꯗꯤꯦ ꯑꯣꯃꯗꯥꯡ ꯑꯁ ꯑ ꯇꯉꯗꯣ
ꯑꯣ ꯑꯣ ꯑꯣ ꯑꯣ ꯊꯧꯅꯥꯎꯖꯝ ꯂꯤꯂꯤ ꯆꯨꯝꯃꯦ
ꯗ ꯌꯥꯔꯛ ꯍꯣꯗ ꯍꯥꯏꯣ
ꯀꯉꯅ ꯇ ꯅꯪ ꯁꯇꯝꯇ ꯃꯨꯊꯗꯒꯗꯧꯔꯒ ꯗꯦꯔꯗꯥ ꯗꯔꯗꯥ ꯄꯩꯁꯥ ꯄꯥꯏꯕ꯭ꯔꯣ ꯄꯩꯁꯥ ꯄꯥꯏꯕ ꯗꯗꯥ ꯗꯗꯥ ꯀꯔ ꯂꯩꯕ꯭ꯔꯣ ꯀꯔ ꯂꯩꯕ꯭ꯔꯣ ꯗꯙꯗꯥ ꯗꯗꯥ ꯌꯨꯝ ꯂꯩꯕ ꯌꯨꯝ ꯂꯩꯕ ꯗꯔ ꯕ꯭ꯔꯣꯁꯦ
ꯎ